ꯍꯜꯂꯣ
ꯇꯄꯣ
ꯍꯣꯏ ꯇꯥꯏꯅꯦ
ꯀꯩꯗꯧꯔꯤꯅꯣ
ꯑꯁ ꯂꯕꯣꯛꯇ ꯂꯩꯌꯦꯅꯦ
ꯂꯥꯞꯇꯦꯅꯦ ꯅꯨꯡꯁꯥ ꯁꯥꯗ꯭ꯔꯣ
ꯁꯥ ꯁꯥ ꯗꯦꯗ ꯍꯣꯏ
ꯑꯩꯈꯣꯏꯗꯗꯤ ꯌꯥꯝ ꯅꯨꯡꯁꯥ ꯁꯥꯏꯌꯦ ꯉꯁꯤꯗꯤ
ꯀꯃꯥꯏ ꯁ
ꯍꯥꯥ ꯁꯔꯤꯕ
ꯂꯣ ꯅꯣꯏꯗꯤ ꯆꯥꯛ ꯆꯥꯔꯕꯣ
ꯍꯥꯥ ꯍꯥꯥ
ꯆꯥꯛ ꯆꯥꯔꯕꯣ ꯍꯥꯏꯕꯅꯤꯗ
ꯎꯝ ꯆꯥꯔꯦ ꯆꯥꯗ꯭ꯔꯕꯣ ꯅꯪꯗꯤ ꯆꯥꯗ꯭ꯔꯤꯕ꯭ꯔꯣ
ꯑꯧ ꯆꯔꯦ
ꯀꯔꯤꯅꯣ ꯅꯦꯠꯋꯥꯛꯅꯣ ꯅꯦꯠꯕꯣ ꯅꯨꯡꯉꯥꯏꯇꯕ꯭ꯔꯥ ꯅꯪꯒꯤ ꯃꯈꯣꯟꯗꯣ ꯐꯖꯅ ꯇꯥꯕ ꯌꯥꯗꯅꯤ
ꯑꯩꯒꯤꯗꯤ ꯅꯪꯒꯤ ꯐꯖꯅ ꯇꯥꯏ ꯁꯤꯗꯤ
ꯑꯣ ꯇꯥꯔꯦ ꯍꯧꯖꯤꯛꯇꯤ
ꯑꯣ ꯇꯥꯔꯝꯕꯅꯤ
ꯎꯝ ꯇꯥ ꯑꯃꯨꯛꯀ ꯇꯥꯗꯗꯤ ꯑꯃꯨꯛꯀ ꯇꯨꯃꯤꯟꯅ ꯆꯠꯈ꯭ꯔꯕ ꯇꯧꯕꯒꯤꯅꯦ ꯍꯥꯏꯕꯁꯦ
ꯆꯥꯔꯒꯦ
ꯎꯁꯣꯏ ꯆꯥꯏ ꯉꯁꯤ ꯎꯁꯣꯏ
ꯁꯣꯏ
ꯎꯝ ꯁꯋꯥꯏ
ꯎꯁ꯭ꯋꯥꯏ ꯀꯥꯏꯗꯒꯤ ꯂꯧꯕ꯭ꯔꯒ
ꯂꯩꯕꯅꯤ ꯀꯩꯅꯣ
ꯑꯔ ꯍꯥꯏꯒꯂ ꯏꯕ꯭ꯔꯣ
ꯀꯩꯊꯦꯜꯗꯒꯤ
ꯀꯔꯝꯕ ꯀꯩꯊꯦꯜꯗꯒꯤꯔꯣ
ꯑꯁ ꯂꯥꯛꯄꯦꯅꯥ ꯀꯔꯤꯅꯣ ꯎꯝ ꯕꯖꯥꯔꯗꯒꯤꯅꯦ
ꯑꯣ ꯀꯔꯝꯕ ꯕꯖꯥꯔꯅꯣ ꯕꯖꯥꯔ ꯕꯖꯥꯔꯁ ꯌꯥꯝ ꯈꯟꯉꯦ
ꯑꯩꯈꯣꯏ ꯇꯥꯎꯟꯒꯤ ꯕꯖꯥꯔꯒꯤ ꯑꯦꯋꯖꯥꯔꯗ
ꯑ ꯅꯣꯏ ꯇ ꯑꯣꯡꯒꯦ ꯑꯣ ꯑꯗꯨꯗꯨꯕꯏ ꯇꯥꯔꯗꯤ ꯑꯩꯗꯣ ꯉꯁꯤꯗꯣ
ꯎꯝ
ꯀꯏ ꯆꯝꯐꯨ ꯆꯥ
ꯇꯏ ꯆꯝ ꯐꯠ ꯈꯥꯏꯅ ꯅꯪ ꯏꯟꯁꯥꯡꯁꯨ ꯁꯥꯖꯥꯖꯥ ꯆꯥꯔꯀ
ꯍꯣꯏ ꯑꯩꯗꯤ ꯖꯥꯠ ꯖꯥꯠ ꯃꯤꯅꯤꯅ ꯖꯥꯠ ꯖꯥꯠ ꯑꯗꯨꯝ ꯆꯥꯕꯅꯦ
ꯇꯣꯡꯉꯂꯦ ꯍꯥ
ꯑꯣ
ꯃꯤ ꯃꯤ ꯃꯌꯥꯝꯗ ꯀꯗꯣꯡꯉꯜꯂꯦ ꯍꯨꯏ ꯆꯄ ꯆꯥꯕ ꯀꯥꯏꯅ ꯁ ꯇꯥ ꯇꯥꯗ꯭ꯔꯤ ꯍꯦ
ꯆꯥꯔꯝꯈꯤꯔꯣꯏ ꯑꯩꯗꯤ ꯍꯣꯏ ꯆꯄꯣ ꯑꯗꯨꯝꯁꯥꯏ
ꯅꯁꯥ ꯅꯁꯥ ꯐꯥꯔꯝꯅꯤ ꯍꯨꯣꯏ ꯆꯝꯐꯨꯠꯗꯣ ꯌꯥꯝ ꯆꯥꯔꯗꯤ
ꯑꯣ ꯑꯗꯨꯒꯤꯅꯦ ꯍꯧꯖꯤꯛ ꯑꯗꯨꯒꯤꯅꯦ ꯅꯉꯣꯟꯗ ꯈꯥꯏꯕ ꯌꯥꯝ ꯍꯩꯔꯤꯁꯦ
ꯐꯣꯏ ꯌꯥꯝꯅꯤ ꯁꯤꯡꯉ ꯌꯥꯝ ꯍꯩꯁꯤꯡꯗꯅꯦ
ꯍꯩꯁꯤꯡꯕꯒꯤ ꯄ꯭ꯔꯥꯏꯖꯀ ꯂꯩꯔꯤꯗꯤ ꯑꯩꯩꯅ ꯍꯥꯟꯅ ꯑꯩ ꯑꯩꯒꯤ ꯌꯨꯝ ꯄ꯭ꯔꯥꯏꯖ ꯆꯜꯂꯔꯣꯏ ꯊꯝꯐꯝ ꯂꯩꯔꯣꯏ
ꯑꯗꯨꯅꯦ ꯃꯤꯒꯤꯁꯨ ꯈꯔ ꯈꯟꯒꯅꯕꯅꯦ ꯀꯩꯅꯣ
ꯑ ꯍꯣꯏ ꯍꯣꯏ ꯑꯗꯨꯒꯤꯅꯦ ꯃꯣꯏꯅꯦ ꯍꯧꯖꯤꯛ ꯐꯥꯎ ꯃꯣꯏꯅ ꯑꯗꯨꯒꯤꯅꯦ ꯄꯤꯔꯛꯇ꯭ꯔꯤꯁꯦ
ꯑꯗꯨꯒꯤꯅꯦ ꯃꯇꯝ ꯂꯥꯛꯀꯅꯤ
ꯑꯥ
ꯅꯪꯅꯗꯤ ꯃꯤꯒꯤ ꯌꯥꯝꯅ ꯈꯟꯖꯕꯗꯣ
ꯑꯗꯣ ꯀꯔꯤꯗꯤ ꯎꯄꯥꯏ ꯂꯥꯛꯑ ꯄꯤꯔꯛꯇꯕꯅ ꯅꯪꯗꯣ ꯍꯧꯖꯤꯛ ꯀꯔꯤ ꯇꯧꯔꯤꯅꯣ
ꯑꯩꯔꯣ ꯋꯥꯏ ꯁꯤꯠꯂꯤꯅꯦ ꯍꯋꯥꯏ ꯁꯤꯦꯠꯂꯤꯕ ꯏꯃꯨꯡ ꯎ ꯀꯩꯅꯣ ꯉꯁꯤ ꯁꯦꯇꯔꯗꯦꯅꯤꯅ ꯂꯣꯏꯅꯃꯛ ꯀ꯭ꯂꯤꯟ ꯑꯞ ꯇꯧꯕ ꯍꯥꯥ
ꯐꯩꯅꯦ
ꯈꯪꯗꯦ ꯁꯦꯇꯔꯗꯦ ꯅꯠꯇ꯭ꯔꯗꯤ ꯃꯇꯝ ꯂꯩꯇꯕꯅꯤꯅꯀꯣ ꯑ ꯇꯣꯄꯅ ꯃꯠꯇꯗꯤꯦ ꯂꯣꯏꯅꯃꯛ ꯇꯥꯎꯕ ꯌꯥꯗꯦꯕ
ꯑꯣ
ꯑꯗꯨꯒꯤ ꯃꯁꯤ ꯁꯦꯡꯗꯣꯛꯏꯕ ꯊꯕꯛ ꯂꯩꯇ꯭ꯔꯤꯉꯩꯗ
ꯑ
ꯅꯪꯗꯤ ꯂꯥꯎꯗ ꯀꯩꯗꯧꯅꯤꯡꯉꯥꯏ ꯆꯠꯄ꯭ꯔꯣ
ꯑꯩꯈꯣꯏꯒꯤ ꯏꯕꯒꯤ ꯂꯧ
ꯂꯧ ꯊꯕꯛꯒ ꯁꯨꯕ ꯍꯥꯏꯕ꯭ꯔꯥꯅꯤꯅ
ꯑꯩꯇꯩꯗ ꯁꯨꯝ ꯌꯦꯡꯕꯩ ꯂꯥꯛꯑꯄꯅꯦꯗ
ꯋꯥꯏꯁꯤꯜꯂꯦ ꯀꯩꯅꯣ ꯍꯥꯟꯈ꯭ꯔꯣ
ꯌꯥꯗꯕꯩꯅꯤꯅꯦ
ꯃꯤ ꯃꯤ ꯊꯕꯛ ꯁꯨꯕꯗꯣ ꯋꯥꯏꯆꯦꯟ ꯍꯜꯂꯦ ꯊꯕꯛ ꯁꯨꯕ ꯍꯩꯇ꯭ꯔꯗꯤ ꯌꯨꯝꯗ ꯍꯟꯈ꯭ꯔꯣ ꯍꯥꯏꯕꯅꯤꯗ
ꯔꯁꯨ ꯌꯥꯗꯦꯅꯦ ꯆꯠꯂꯒꯦ ꯍꯥꯏꯔꯒ ꯑꯩꯗꯤ ꯃꯣꯏ ꯊꯕꯛ ꯁꯨꯕ ꯍꯩꯇꯦ
ꯅꯪ ꯅꯪ ꯃꯣꯏ ꯊꯕꯛ ꯁꯨꯕꯗꯣ ꯅꯪꯅ ꯈꯥꯏꯔꯒ ꯂꯩꯌꯣ ꯍꯥꯏꯕ꯭ꯔꯣ
ꯎꯝ ꯍꯥꯏꯦ
ꯊꯕꯛ ꯁꯨꯕ ꯍꯩꯇ꯭ꯔꯕꯅꯤꯅ ꯃꯤꯕꯨ ꯍꯥꯏꯅꯤꯡꯉꯥꯏ ꯈꯄꯅꯤꯅ
ꯑꯥ
ꯐꯩꯅꯦ ꯃꯤꯕꯨꯗꯤ ꯃꯤ ꯈꯥꯏꯕ ꯍꯥꯏꯩꯕꯅꯤꯅ ꯏꯟꯆꯥꯔꯖ ꯂꯑꯦ ꯍꯥꯏꯌꯔ ꯇꯧꯈ꯭ꯔꯦꯅꯦ
ꯎꯝ ꯍꯥꯏꯌꯥ ꯇꯧꯔꯦꯕꯨꯗꯤ ꯅꯪꯕꯨꯁꯨ ꯍꯥꯏꯌꯔ ꯇꯧꯕꯤꯌꯨꯔꯥ
ꯎꯝ ꯏꯤ ꯇꯂꯦ
ꯀꯩ ꯃꯔꯝꯒꯦ
ꯎꯝ ꯃꯔꯝ ꯀꯔꯤꯁꯨ ꯂꯩꯇꯦ ꯑꯗꯨꯝ ꯇꯟꯕ ꯑꯗꯨꯝ ꯇꯟꯕ
ꯀꯟꯒꯅꯨꯗ
ꯑ ꯊꯕꯛ ꯌꯥꯝ ꯂꯩꯗ ꯍꯥꯏꯕꯒꯤ ꯊꯕꯥꯛꯇ ꯀꯔꯤꯅꯣ ꯑ ꯔꯥꯁꯣ ꯏꯖꯤ
ꯑꯩ ꯏꯁꯥꯗꯣ ꯌꯥꯗ꯭ꯔꯦꯅꯦ ꯁꯟ ꯕꯥꯔꯟ ꯇꯧꯕꯒꯤꯀꯣ
ꯍꯥꯥ
ꯁꯟꯕꯥꯔꯟ ꯇꯧꯃꯟꯕꯒꯤ
ꯀꯗꯥꯏ ꯆ ꯀꯁꯟꯥꯟ ꯇꯧꯕ꯭ꯔꯣ ꯌꯨꯝꯗ ꯈꯛꯇ ꯂꯩꯔꯒ
ꯁꯟꯕꯥꯟ ꯇꯧꯔꯦꯕ ꯐꯨꯔꯤꯠ ꯂꯧꯊꯣꯛꯑꯒ ꯊꯕꯛ ꯁꯨꯕꯩꯀꯣ
ꯌꯥꯝ ꯅꯁꯥ ꯐꯥꯕꯒꯤ ꯇꯥꯏꯞꯇ ꯁꯣ ꯑꯣꯐ ꯇꯧꯔꯒ ꯁꯨꯕ ꯃꯥꯜꯂꯦꯅ ꯅꯪ
ꯑꯗꯨꯃꯥꯏꯅ ꯇꯧꯔꯒ ꯍꯧꯖꯤꯛ ꯁꯟꯕꯥꯔꯟ ꯑꯩ ꯃꯅꯤꯡ ꯂꯣꯏ ꯀꯥꯏꯔꯛꯑꯦ ꯌꯥꯗ꯭ꯔꯦ ꯑꯩ ꯍꯧꯖꯤꯛ ꯛꯇ ꯈꯪꯂꯪꯂꯛꯑꯦ ꯇꯔꯦ
ꯌꯥꯝ ꯐꯥꯔꯕꯅꯦ ꯑꯗꯨ ꯅꯨꯡꯁꯥ ꯅꯨꯡꯁꯥ ꯑꯗꯨꯛ ꯁꯥꯕꯗꯨꯗ ꯀꯔꯤꯒꯤ ꯐꯨꯔꯤꯠ ꯂꯧꯊꯣꯛꯂꯒ ꯊꯕꯛ ꯁꯨꯕꯗꯤ ꯑꯩꯁ ꯌꯥꯗꯦ ꯑꯩꯈꯣꯏ ꯏꯃꯨꯡ ꯃꯅꯨꯡꯗ ꯁꯨꯕ ꯐꯥꯎꯦ ꯌꯥꯝꯅꯨꯡ ꯌꯥꯝ ꯁꯔꯤꯅꯦ
ꯑꯩꯗꯣ ꯈꯪꯍꯧꯗ꯭ꯔꯕ
ꯅꯪ ꯈꯔ ꯑꯉꯥꯡ ꯑꯣꯏꯕꯒꯤ ꯑꯣꯏꯔꯝꯅꯤ
ꯑꯣ ꯈꯔ ꯑꯉꯥꯡꯗꯤ ꯑꯣꯏꯔꯦ ꯆꯍꯤ ꯍꯨꯝꯐꯨ ꯍꯦꯟꯕꯗ ꯉꯥꯏꯔꯤ
ꯀꯔꯤꯕ
ꯍ ꯀꯣꯟꯟ꯭ꯔ ꯍꯥꯏ ꯃ ꯉ
ꯑꯥ ꯑꯣꯏꯔꯝꯃꯦ ꯑꯉꯥꯡꯅꯤꯅꯦ ꯑꯗꯨꯗꯤ ꯆꯍꯤ ꯀꯨꯟꯊ꯭ꯔꯥꯅꯤ ꯑꯉꯥꯡꯅꯤ ꯍꯟꯗꯛꯇꯤ
ꯃꯥꯅꯦ ꯆꯍꯤ ꯀꯨꯟꯊ꯭ꯔꯥ ꯍꯥꯏꯔꯤꯁꯦ ꯑꯁ ꯌꯥꯗ꯭ꯔꯤꯅꯦ ꯍꯧꯖꯤꯛꯀꯥꯟꯁꯦ
ꯑꯗꯨꯅꯦ ꯌꯥꯝ ꯑꯉꯥꯡꯅꯤꯅꯦ ꯉꯒ ꯍꯥꯏꯗꯤ ꯅꯍꯥꯋꯥꯔꯗꯤ ꯎ ꯖꯦꯅꯦꯔꯦꯁꯟ ꯈꯔ ꯀꯨꯏꯅ ꯂꯩꯔꯛꯑꯗꯤ ꯆꯍꯤ ꯀꯨꯟꯊ꯭ꯔꯥ ꯍꯦꯛꯇ ꯁꯨ ꯑꯗꯨꯒ ꯀ꯭ꯂꯥꯁ ꯇꯦꯟ ꯄꯥꯁ ꯇꯧꯔꯛꯀꯗ꯭ꯔꯥ ꯈꯪꯗꯦ
ꯎꯝ ꯃꯥꯅꯦ ꯆꯃꯦ ꯅꯪꯉ ꯍꯥꯏꯔꯤꯁꯤꯡꯗꯣ
ꯅꯨꯡꯉꯥꯏꯅꯤ ꯀꯝꯄ꯭ꯂꯦꯛꯁꯟꯗꯣ ꯈꯔ ꯐꯖꯅ ꯁꯦꯝꯕꯤꯔꯒ ꯊꯕꯛ ꯁꯨ ꯅꯇꯗꯤ ꯍꯣꯔꯦꯟ ꯅꯁꯥꯛꯇꯣ ꯎꯕ ꯌꯥꯔꯣꯏꯀꯣ
ꯆꯛꯄꯔꯤ ꯀ꯭ꯔ ꯍꯥꯥꯛ ꯇꯒꯦ
ꯁꯟ ꯕꯔꯟ ꯇꯧꯔꯒ ꯊꯤꯃꯟꯕꯒꯤ ꯍꯌꯦꯡꯋꯥꯏ ꯅꯨꯄꯤ ꯊꯤꯕ ꯋꯥꯅꯤ
ꯅ ꯑꯩꯒꯤ ꯁꯛ ꯂ ꯀꯥꯏꯍꯜꯂꯤ ꯌꯥꯗ꯭ꯔꯔꯤ
ꯀꯔꯤ ꯂꯥꯛꯑꯒꯕ
ꯑꯩꯒꯤ ꯁꯛ ꯂꯣꯏ ꯊꯨꯒꯥꯏꯈ꯭ꯔꯦꯕ ꯃꯥꯅ
ꯀꯔꯤꯅ ꯅꯨꯡꯁꯥꯅ
ꯍꯣꯏ
ꯍꯥꯥ
ꯍꯣꯏ ꯃꯥꯅꯦ
ꯅꯪꯅ ꯍꯩꯗꯕꯒꯤꯅꯦ ꯀꯩꯅꯣ
ꯑꯩꯗꯕꯒꯤ ꯑꯣꯏꯣꯏꯔꯝꯅꯦ
ꯎꯝ ꯍꯥꯏꯇꯕꯒꯤꯅꯦ ꯅꯨꯡꯁꯥꯗꯤ ꯍꯦꯛꯇ ꯊꯣꯛꯄꯅꯤꯅꯦ ꯃꯤ ꯅ ꯅꯪ ꯂꯀꯥꯟꯗꯒꯤ ꯊꯣꯛ ꯐꯅꯗꯦꯅꯦ
ꯑꯣ ꯃꯥꯅꯦꯅꯦ
ꯃꯤ ꯃꯌꯥꯝꯒꯤ ꯊꯣꯛꯄꯅꯤꯅꯦ ꯑꯗꯣ ꯅꯪꯅ ꯍꯩ ꯅꯪꯅ ꯁꯤꯡꯕꯗꯣ ꯅꯀꯣꯛꯇꯣ ꯊꯥꯗꯔꯒ ꯅꯪ ꯅꯊꯟꯗ ꯁꯦꯚ ꯇꯧꯕꯤꯗꯕꯅꯤꯅꯦ
ꯎ ꯅꯪ ꯀꯔꯝ ꯀꯔꯣꯝꯗꯤ ꯇꯝꯒꯦ ꯅꯪꯁꯨ ꯌꯥꯝ ꯋꯥꯥꯡꯉꯤꯁꯤꯕꯣ
ꯀꯔꯤ ꯋꯥ
ꯅꯪ ꯀꯥꯏ ꯀꯥꯏꯗ ꯂꯥꯏꯔꯤꯛ ꯇꯝꯕ ꯆꯠꯀꯦ ꯑꯁꯨꯛ ꯌꯥꯝ ꯉꯥꯡꯕ ꯍꯥꯏꯔꯤꯁꯤꯕꯣ ꯎꯝ ꯎꯝ
ꯑꯩꯗꯤ ꯂꯥꯏꯔꯤꯛ ꯇꯝꯗꯦꯗꯥ
ꯑ ꯀꯔꯤꯒ ꯑꯣꯏꯅ ꯇꯝꯕ
ꯑꯗꯨꯝ ꯈꯪꯗꯦ ꯂꯣꯟ ꯇꯝꯃꯦ
ꯂꯣꯅ ꯑꯣꯏꯅ ꯑꯣꯏꯅ ꯇꯝꯕ
ꯎꯝ ꯎꯝ
ꯐꯕꯕꯨꯐꯣꯏꯅꯤ ꯂꯣꯟ ꯑꯣꯏ ꯇꯃꯗꯤ
ꯍꯅꯦ
ꯀꯥꯏ ꯖꯒꯥ ꯋꯥꯗ ꯇꯝꯕꯒꯤꯔ ꯁꯛ ꯌꯥꯝ ꯍꯥꯏꯔꯤꯁꯤꯕꯣ
ꯑꯁ ꯌꯨꯝꯗ ꯍ
ꯌꯨꯝꯗꯅꯗꯤ ꯑꯣꯏꯔꯣ ꯃꯣꯏꯗ ꯕꯦꯃꯜ
ꯃꯥꯅꯤꯅꯦ ꯀꯥꯏꯩꯅꯣ ꯑꯩ ꯑꯩ ꯍꯧꯖꯤꯛ ꯁꯣꯝꯁꯦ ꯀꯗꯥꯏ ꯊꯝꯕ꯭ꯔꯥ ꯀꯣ ꯑꯩ ꯍꯧꯖꯤꯛꯇꯪ ꯊꯝꯕꯗꯣ ꯀꯥꯎꯋꯦ ꯍ ꯌꯥ ꯌꯥꯏ ꯑꯣ ꯑꯣ ꯑꯣ ꯂꯩꯗꯤꯦ ꯁꯨꯝꯆꯦ ꯊꯝ ꯑꯃꯒ ꯑꯃꯨꯛꯀ ꯆꯥꯊꯣꯛꯑꯒ ꯊꯝꯐꯝ ꯐꯪꯗ꯭ꯔꯕ ꯐꯪꯉꯦ ꯍꯧꯖꯤꯛꯇꯤ
ꯑꯣ ꯐꯅꯦ
ꯎꯝ ꯌꯥꯕꯅꯦ ꯀꯣꯛꯁꯤꯗꯤꯀꯣ
ꯎꯝ ꯍ ꯌꯥꯔ
ꯀ ꯌꯥꯔꯦ
ꯥꯎꯨ ꯌꯥꯔꯅꯤ ꯅ ꯅꯪ ꯀꯦꯁꯤꯗ
ꯍꯥꯥ
ꯅꯪ ꯆꯥꯎꯔꯛꯑꯗꯤ ꯁꯤꯗꯤ ꯍꯦꯟꯅ ꯑꯃꯨꯛ ꯐꯗꯧ ꯃꯥꯂꯦꯅꯦ
ꯐꯥꯔꯛꯅꯤꯉꯥꯏ ꯌꯥꯝ ꯋꯥꯠꯂꯤ
ꯑꯦ ꯄꯩ ꯑꯣꯅꯣ ꯄꯤꯌꯣ ꯀꯩ ꯀꯥꯏ ꯅ
ꯀꯔꯤꯕꯥ
ꯁꯤꯗꯤ ꯀꯥꯏ ꯀꯥꯏ ꯆꯠꯇꯃꯤ ꯅꯪꯒꯦ
ꯉꯗꯤ ꯌꯨꯝꯗ ꯂꯩꯒꯅꯤ
ꯌꯗ
ꯍꯥꯏꯗꯤ ꯎꯝ ꯆꯠꯊꯣꯛꯑꯔꯣꯏ
ꯑꯩꯒꯤꯦ
ꯎꯝ ꯆꯠꯅꯤꯡꯗ꯭ꯔꯦ ꯉꯁꯤꯗꯤ
ꯀꯩ ꯃꯔꯝꯒꯤ
ꯃꯔꯝ ꯂꯩꯇꯦ ꯑꯗꯨꯝ ꯆꯠꯅꯤꯡꯗꯕ ꯅꯪꯗꯤ ꯃꯔꯝ ꯍꯦꯛꯇ ꯍꯪꯉꯤꯍ ꯃꯔꯝ ꯃꯔꯝ ꯍꯦꯛꯇ ꯍꯪꯉꯤ ꯃꯔꯥꯝ ꯂꯩꯇꯗꯤ ꯀꯔꯤꯁꯨ ꯇꯧꯕ ꯌꯥꯗꯦꯍ ꯅꯪꯒꯤꯗꯤ
ꯑꯣꯝ ꯌꯥꯗꯤ ꯅꯪ ꯅꯪ ꯅꯪ ꯅꯪ ꯄꯣꯛꯂꯛꯏꯁꯦ ꯃꯔꯝ ꯂꯩꯕꯒꯤ ꯄꯣꯛꯂꯛꯏꯅꯦ
ꯍꯥꯥ
ꯅꯪ ꯄꯣꯛꯣꯛꯂꯛꯏꯁꯦ
ꯎꯝ
ꯃꯔꯝ ꯂꯩꯕꯒꯤ ꯄꯣꯛꯂꯣꯏꯅꯦꯕ
ꯎ ꯆꯠꯂꯦ ꯑꯩꯅ ꯄꯣꯛ ꯂꯥꯛꯄꯅꯤ ꯃꯔꯝ ꯑꯩꯒꯤ ꯃꯔꯝꯗꯤ ꯄꯥꯝꯗꯦ
ꯅꯪ ꯄꯥꯝꯗꯨꯁꯨꯅ ꯃꯥꯅꯗꯤ ꯅꯪꯕꯨ ꯀꯣꯏꯅꯤ ꯅ ꯀꯔꯣ ꯅꯪꯒ ꯊ
ꯎꯝꯝ ꯑꯩꯒꯤ ꯂꯩꯕꯥꯛꯇ ꯌꯥꯝ ꯁꯤꯕꯅꯤꯅ ꯄꯥꯝꯗꯦ ꯄ ꯄꯣꯛꯂꯥꯛꯄ ꯋꯥꯔꯤꯗꯤ ꯁꯥꯔꯔꯣꯏꯁꯦ
ꯍ ꯍꯣꯏ ꯍꯣꯏ ꯁꯔꯣꯁ ꯁꯔꯨꯁ
ꯎꯝ ꯑꯥꯏꯇꯦ
ꯎꯝ ꯃ ꯑꯦꯌꯥ
ꯎꯝ ꯅꯨꯡꯉꯥꯏꯇꯦ ꯑꯗꯨꯒꯨꯝꯕ ꯑꯁꯤꯒꯨꯝꯕ ꯋꯥꯔꯤ ꯁꯥꯔꯗꯤ ꯅꯨꯡꯉꯥꯏꯇꯦ ꯊꯋꯥꯏ ꯅꯨꯡꯉꯥꯏꯇꯦ
ꯑ ꯎ ꯀꯌꯥ
ꯎꯝ
ꯑꯩꯗꯣ ꯈꯪꯅꯕꯒꯤꯅꯦꯕ
ꯀꯥꯏꯗꯦꯗꯥ ꯅꯪ ꯈꯪꯗꯕꯒꯤ ꯁꯥ ꯂꯩꯁꯦ ꯍꯥꯏꯕꯅꯤ ꯍꯣꯏꯅꯦ ꯍꯥꯏꯔꯣꯏꯅꯦ ꯈꯪꯉꯤꯅꯦ ꯅꯪꯅ ꯈꯪꯗ꯭ꯔꯗꯤ ꯍꯥꯏꯔꯣꯏ ꯍꯥꯏꯕꯗꯣ
ꯑ
ꯃꯤꯒꯤ ꯃꯤꯒꯤ ꯂꯩꯕꯗꯤ ꯇꯣꯅꯥꯏ ꯐꯖꯅ ꯌꯥꯏꯉꯣ ꯑꯗꯨꯅꯨꯡꯁꯥꯛ ꯅꯨꯡꯁꯥ ꯅꯨꯡꯁꯥ ꯃꯔꯛꯇꯨꯗ ꯃꯌꯥꯏꯗꯨꯗ ꯊꯣꯛꯂꯛꯑꯒ ꯐꯖꯅ ꯌꯩꯌꯣ ꯃꯨꯂꯤ ꯃꯨꯂꯤ ꯊꯣꯒꯉꯥ ꯉꯥꯡ ꯉꯥꯡꯉꯤ ꯊꯣꯛ ꯑꯗꯨꯏ ꯐꯖꯈꯤꯗꯅꯤꯅꯦ ꯁꯧ ꯁ ꯀ ꯐꯦꯀꯒꯤꯦ ꯃꯤꯒꯨꯝꯅ
ꯅꯪ ꯅ ꯑꯃꯨꯛ ꯁꯥꯕ ꯄꯦꯀꯦꯟꯒꯤ ꯂꯩꯁꯥꯕꯤꯃꯨꯛ ꯑꯣꯏꯗꯣꯏꯕ ꯑꯩꯒꯤ
ꯎ ꯅꯃꯤꯗꯣ ꯍꯥꯏꯕ ꯍꯥꯏꯕꯗ ꯅꯪ ꯅꯪꯗꯤ ꯀꯩꯗꯧꯔꯒꯦ ꯉꯁꯤ ꯋꯥ ꯉꯥꯡꯅꯤꯡꯗ꯭ꯔꯦ ꯑꯩꯈꯣꯏ ꯆꯝꯐꯨꯠ ꯆꯥꯕꯒꯤꯗ ꯍꯥꯎꯗꯕ ꯃꯥꯜꯂꯦ ꯋꯥꯏ ꯌꯥꯝ ꯂꯥꯡꯗꯦ ꯅꯪꯉꯛꯑ ꯑꯥ
ꯏꯗꯤ ꯐꯔꯛ ꯇꯥꯅꯦꯅꯤ ꯃꯤ ꯌꯥꯝ ꯂꯩꯕꯒꯤ ꯋꯥ ꯃꯤ ꯌꯥꯝ ꯂꯩꯕꯒꯤ ꯋꯥꯁꯦ ꯀꯌꯥꯝ